ꯍꯜꯂꯣ ꯑꯍ ꯑꯩꯗꯤ ꯅꯪ ꯅꯨꯄꯤꯔ ꯍꯥꯏꯔꯒ
ꯍꯥ ꯅꯨꯄꯤꯅꯦ ꯅꯨꯄꯤ
ꯄꯤꯔꯥ ꯍꯥꯏꯔꯒ
ꯑ
ꯅꯨꯄꯤ ꯑꯩ ꯅꯨꯄꯥ ꯈꯣꯟꯖꯦꯜ ꯃꯥꯟꯕ ꯑꯗꯨꯒꯤꯅꯦ
ꯑꯣ
ꯀꯩꯗꯧꯔꯤꯅꯣ ꯅꯪꯕꯣ
ꯑꯩ ꯀꯔꯤꯁꯨ ꯇꯧꯗꯦ
ꯑꯗꯨꯝ ꯂꯩꯔꯣ
ꯍꯣꯏ ꯑꯗꯨꯝ ꯂꯩꯅꯤ
ꯉꯁꯤꯗꯤ ꯀꯥꯏ ꯀꯥꯏꯗ ꯆꯠꯂꯨꯔꯦ
ꯎꯝ ꯗꯨꯝ ꯇꯨꯝꫪꯒ ꯂꯩꯗ
ꯑꯁ ꯑꯌꯨꯛꯇꯒꯤ ꯗꯨꯝ ꯇꯨꯝ ꯂꯩꯕ꯭ꯔ ꯀꯩ ꯀꯩ ꯊꯕꯛ ꯇꯧꯔꯦ ꯉꯁꯤꯒꯤ ꯅꯪꯒꯤ ꯀꯥꯟꯅꯒꯗꯧꯕ ꯀꯩ ꯀꯩ ꯊꯕꯛ ꯇꯧꯕꯤꯈ꯭ꯔꯒꯦ
ꯑꯥ ꯀꯥꯟꯅꯒꯗꯧꯕ ꯑ ꯒꯦꯝ ꯁꯥꯟꯅꯩꯌꯦ
ꯒꯦꯝꯗꯣ ꯅꯪ ꯍꯦꯔꯣ ꯑꯅꯧꯕꯒ ꯄꯥꯏꯔꯒ ꯍꯩ ꯕꯤꯈ꯭ꯔꯕ ꯅꯠꯇ꯭ꯔ ꯀꯃꯥꯏꯟ ꯇꯧꯔꯒꯦ
ꯅꯨꯡꯉꯥꯏꯔꯤ ꯑꯩ ꯗꯤꯐꯤꯠ ꯆꯥꯕꯗ ꯉꯁꯤ
ꯑꯁ ꯗꯤꯄ꯭ꯔꯦꯁꯟꯒ ꯅꯥꯒꯤꯅꯤꯒꯣ
ꯅꯥꯒꯦ ꯇꯧꯕꯅꯦꯍꯦ
ꯑꯁ ꯒꯦꯝꯗꯖꯨꯀꯣ ꯌꯥꯝ ꯅꯥꯕ ꯌꯥꯎꯕꯅꯦ ꯒꯦꯝ ꯒꯦꯝ ꯉꯃꯟꯗꯒꯤꯀꫭ ꯇꯧꯕ ꯌꯥꯎꯕꯅꯤꯀꯣ ꯑꯗꯨꯃꯥꯏ
ꯇꯤ ꯏꯁꯇ꯭ꯔꯤꯛꯅꯦ ꯗꯤꯐꯤꯠ
ꯑꯥꯁ ꯏꯁꯇ꯭ꯔꯦꯠ ꯀꯃꯥꯏ ꯀꯃꯥꯏ ꯇꯧꯋꯤꯅꯣ ꯑꯥꯁ
ꯑꯩꯅ ꯅꯠꯇꯦ ꯇꯤꯝ ꯃꯦꯠꯅꯅꯦ ꯌꯥꯝ ꯑꯩꯗꯤ ꯃꯦꯁ ꯃꯦꯁ ꯌꯨꯁ ꯇꯧꯕꯅꯦꯕ
ꯑꯩꯒꯤ ꯂꯦꯟꯗꯤ ꯐꯖꯅ ꯄꯨꯁ ꯇꯧꯕꯅꯦꯍꯦ ꯃꯣꯏꯅ ꯁꯞꯄꯣꯔꯠ ꯇꯧꯕꯤꯗꯕꯒꯤ ꯋꯥꯅꯤ
ꯃꯤ ꯑꯃ ꯀꯧꯋꯣ ꯃꯤ ꯃꯤ ꯑꯃ ꯅꯠꯇ꯭ꯔꯒ ꯃꯤ ꯑꯍꯨꯝ ꯇꯧꯋꯣ‌
ꯍꯔꯦ ꯀꯧꯖꯕꯅꯦ ꯃꯣꯏ ꯁꯨꯡꯂꯥꯛ ꯂꯥꯛꯇꯦ ꯑꯩꯅ ꯑꯩꯅ ꯄꯨꯁ ꯇꯧꯃꯤꯟꯅꯁꯤ ꯍꯥꯏꯔꯒ ꯃꯣꯏꯗꯤ ꯀꯤꯜ ꯀꯤꯜ ꯂꯧꯕ ꯆꯠꯂꯤꯉꯩꯗ ꯃꯤꯅ ꯄꯨꯁ ꯇꯧꯔꯒ ꯉꯝꯈ꯭ꯔꯦ
ꯑꯥꯁ ꯑꯗꯨꯒ ꯂꯣꯁ ꯏꯁꯇ꯭ꯔꯦꯠ ꯇꫭꯏꯟꯇꯤ ꯌꯧꯕ
ꯌꯦꯁ
ꯑꯗꯨꯃꯥꯏꯒ ꯇꯧꯔꯗꯤ ꯑꯩꯗꯤ ꯗꯤꯂꯤꯠ ꯇꯧꯈ꯭ꯔꯅꯤ
ꯗꯤꯂꯤꯠ ꯇꯧꯕꯅꯦ ꯑꯃꯨꯛꯀ ꯏꯟꯁꯇꯣꯜ ꯇꯧꯕꯅꯦ
ꯑꯃꯨꯛ ꯗꯤꯂꯤꯠ ꯇꯧꯔꯁꯨ ꯂꯩꯕ ꯅꯨꯡꯉꯥꯏꯇꯦ ꯅꯠꯇ꯭ꯔ ꯃꯇꯝ ꯂꯦꯟꯅꯤꯡꯉꯥꯏ ꯂꯩꯇꯦꯕ ꯑꯗꯨꯅꯦ ꯕꯦꯔꯥ ꯌꯥꯝ ꯇꯥꯏ ꯑꯗꯨꯅ ꯃꯤ ꯃꯉꯥ ꯃꯤ ꯃꯉꯥ ꯇꯧꯕꯁꯨ ꯌꯥꯝ ꯋꯥꯕꯅꯦꯕ
ꯍꯣꯏ
ꯑꯍꯨꯝꯅ ꯆꯞ ꯆꯥꯔꯝꯅꯦ
ꯑ ꯍꯣꯏ ꯑꯗꯨꯕꯨꯗꯤ
ꯑꯃꯅ ꯀꯦꯔꯤ ꯇꯧꯔꯣ ꯑꯃꯅ ꯃꯥꯛꯁꯃꯦꯟ ꯑꯁ ꯑꯗꯨꯗꯤ ꯌꯥꯔꯦ ꯅꯨꯡꯉꯥꯏꯕꯅꯦ ꯍꯩ ꯍꯥ ꯁꯥꯕꯗꯨ ꯂꯣꯏꯔꯦ
ꯑꯗꯨꯅꯦ ꯁꯥꯕꯗꯨ ꯂꯣꯏꯔꯦ
ꯀꯃꯥꯏ ꯇꯧꯔꯤꯅꯣ ꯈꯪꯗꯦ ꯍꯟꯗꯛꯁꯤꯅ
ꯅꯣꯡ ꯆꯨꯒꯦꯔ ꯍꯥꯏꯔꯒ ꯆꯨꯕ ꯁꯨꯛꯅꯥꯏ ꯅꯥꯏꯗꯦ ꯏ ꯗꯨꯝ ꯀꯥꯏ
ꯎꯝ
ꯗꯤꯐꯤꯠꯅ ꯆꯥꯕꯒ ꯅꯨꯡꯁꯥꯅ ꯁꯥꯕ ꯏ ꯀꯥꯕꯅꯦ
ꯁꯥꯎꯅꯤꯡꯕꯅꯦꯀꯣ ꯑꯗꯨꯃꯥꯏ ꯇꯧꯕꯗꯣꯀꯣ
ꯍꯣꯏ
ꯑꯧ ꯑꯗꯨꯅꯦ ꯍꯥꯏꯁꯦ꯫ ꯊꯥꯁꯨ ꯁꯥꯔꯗꯤ ꯅꯣꯡ ꯆꯨꯕꯅ ꯍꯦꯟꯅ ꯅꯨꯡꯉꯥꯏꯌꯦ ꯃꯔꯛ-ꯃꯔꯛꯇ꯫
ꯑꯗꯨꯅꯦ꯫
ꯅꯣꯡꯒ ꯆꯨꯔꯗꯤ ꯈꯔ ꯏꯪꯉꯦꯕ꯫
ꯍꯣꯏ ꯑꯗꯨꯒ ꯇꯨꯝꯃꯦ ꯇꯨꯝꯕ ꯅꯨꯡꯉꯥꯏꯌꯦꯅ꯫
ꯑꯧ ꯇꯨꯝꯕꯁꯨ ꯅꯨꯡꯉꯥꯏꯌꯦ꯫
ꯎꯝ꯫
ꯑꯗꯨꯅꯦ ꯏꯪꯕꯁꯨ ꯈꯔ ꯑ ꯏꯪꯕꯗꯤ ꯏꯪꯉꯦꯅꯀꯣ
ꯍꯣꯢ꯫
ꯑ ꯁꯥꯃꯟꯗꯒꯤ ꯑꯁ ꯂꯩꯕ ꯌꯥꯗ꯭ꯔꯦ꯫ ꯅꯣꯡꯃꯗ ꯑꯅꯤ ꯑꯍꯨꯝ ꯏꯔꯨꯕꯁꯦ ꯀꯣꯟꯅꯗꯦꯕ꯫
ꯍꯣꯏ-ꯍꯣꯏ ꯑꯗꯨꯕꯨꯗꯤ꯫
ꯑꯗꯨꯅꯦ ꯍꯥꯏꯁꯦ꯫
ꯑꯗꯣ ꯐꯤ ꯁꯨꯕꯁꯨ ꯑꯃꯨꯛꯀ ꯇꯟꯕꯒꯤ ꯑꯍꯤꯡ ꯇꯨꯝꯂꯝꯗꯥꯏꯗ ꯍꯦꯛꯇ ꯏꯔꯨꯕ꯫
ꯑꯗꯨꯅꯦ ꯍꯥꯏꯁꯦ ꯐꯤꯁꯨꯨꯕꯁꯨ ꯇꯜꯂꯦ꯫
ꯑꯗꯨꯅꯦ ꯁ꯭ꯔꯐꯁꯨ ꯎꯁ
ꯑꯥ ꯁꯔꯐ ꯂꯩꯕꯗ ꯐꯤꯔꯣꯟꯁꯨ ꯀꯩ ꯍꯥꯏꯅꯤ ꯎꯝꯍꯝ ꯎꯝ ꯍꯥꯏꯌꯣ ꯍꯥꯟꯅ
ꯑꯍꯥ ꯍꯥꯏꯌꯨ-ꯍꯥꯏꯌꯨ ꯅꯪꯒꯤꯗꯨ ꯍꯥꯟꯅ ꯂꯣꯏꯌꯣ
ꯑꯩ ꯍꯨꯖꯤꯛ ꯍꯥꯏꯒꯦ ꯇꯧꯕꯗ ꯀꯩꯅꯣ ꯑꯥ ꯑꯣ ꯑ ꯐꯤꯔꯣꯟꯁꯨ ꯀꯩꯅꯣꯃ ꯁꯥꯕꯅꯤꯅ
ꯑꯥ
ꯍꯧꯖꯤꯛ ꯃꯇꯝꯗꯤ ꯁꯥꯕꯅꯤꯅ ꯂꯣꯏꯔꯕꯅꯦ ꯑꯁ ꯐꯤꯔꯣꯜꯁꯤ ꯌꯥꯝ ꯃꯣꯠꯀꯜꯂꯦꯕ ꯍꯨꯃꯥꯡ ꯊꯣꯛ
ꯍꯣꯏꯠ꯫
ꯃꯅꯝ ꯆꯦꯜꯂꯤꯅꯀꯣ ꯑꯁ ꯑꯃꯔꯛꯈꯛ ꯍꯥꯞꯈ꯭ꯔꯗꯤ ꯁꯨꯗꯣꯛꯇ꯭ꯔꯗꯤ ꯌꯥꯗ ꯑꯁꯨꯃꯥꯏꯅ ꯇꯧꯔꯒ ꯑꯁ ꯉꯁꯥꯏ ꯅꯨꯡꯊꯤꯟꯗꯗꯤ ꯐꯣꯔꯇꯤ ꯋꯥꯟ ꯗꯤꯒ꯭ꯔꯤꯒ ꯌꯧꯋꯦ ꯑꯁ ꯁꯤꯗꯧꯔꯦ꯫
ꯌꯧꯕ꯭ꯔꯣ?
ꯎꯝ꯫
ꯑꯣ ꯑꯗꯨꯒꯤꯅꯦ ꯑꯗꯨꯛ ꯌꯥꯝ ꯁꯥꯕꯗꯣ
ꯂꯣꯏꯔꯦ ꯐꯣꯔꯇꯤ ꯋꯥꯟ ꯌꯧꯔꯦ ꯑꯗꯨꯗꯤ ꯀꯥꯏꯗꯩ ꯃꯩ ꯃꯨꯠꯂꯦ ꯑꯗꯨꯗ꯫ ꯑꯗꯨꯗ ꯃꯩ ꯃꯨꯠꯂꯗꯤ ꯂꯩꯕ ꯌꯥꯗ꯭ꯔꯦ꯫
ꯑꯣ ꯉꯁꯤꯗꯤ ꯇꯥꯡ ꯆꯥꯅ ꯃꯨꯠꯇꯤ ꯃꯨꯠꯇꯦ ꯉꯁꯤꯗꯤ꯫
ꯎꯝ ꯈꯣꯏ ꯈꯣꯏꯂꯣꯝꯗ ꯃꯨꯠꯄꯀꯣ ꯍꯧꯖꯤꯛꯇ ꯉꯥꯏꯔꯤ ꯂꯥꯛ ꯄ ꯂꯥꯛꯑꯒ ꯆꯥꯔꯁ ꯇꯧꯔꯒ ꯑꯁ ꯂꯩꯕ ꯉꯝꯗꯦꯍꯦ꯫ ꯐꯣꯔꯇꯤ ꯐꯥꯏꯞꯀ ꯌꯧ ꯑꯗꯨꯝ ꯑꯥꯎ ꯌꯦꯡꯉꯦ꯫
ꯑ ꯉꯁꯤꯗꯤ ꯀꯅꯥ ꯁꯄꯣꯔꯠ ꯇꯧꯕ꯭ꯔꯣ?
ꯉꯁꯤ ꯀꯅꯥ ꯂꯩꯒꯦ?
ꯅꯣꯔꯋꯦꯒ ꯀꯅꯥꯔ?
ꯑꯣ ꯑꯩ ꯅꯣꯔꯋꯦ ꯅꯣꯔꯋꯦ ꯇꯧꯔꯅꯤ꯫
ꯑꯣ ꯑꯩꯁꯨꯅꯦ ꯆꯞ ꯃꯥꯟꯅꯩ ꯑ ꯍꯣꯏ
ꯐꯥꯔꯁ ꯇꯥꯏꯝ ꯐꯥꯔꯁ ꯇꯥꯏꯝ ꯋꯥꯔꯜ ꯀꯞ ꯁꯥꯟꯅꯒꯗꯧꯕ ꯁꯥꯟꯅꯕ ꯅꯨꯡꯉꯥꯏꯇꯦ ꯅꯣꯔꯋꯦꯁꯨ ꯐꯖꯩ ꯑꯥꯎ ꯀꯜꯂꯤꯀꯣ ꯆꯦꯟꯕꯗꯨꯒꯤ ꯂꯣꯏꯔꯦ
ꯌꯣ ꯈꯠꯇ ꯊꯣꯔ ꯂꯩꯌꯦ ꯑꯩꯗꯤ
ꯅꯪꯅ ꯑꯗꯨꯝ ꯂꯥꯏꯛ ꯇꯧꯕꯒꯤ ꯑꯣꯏꯔꯝꯅꯤ
ꯍꯣꯏ
ꯑꯩꯁꯨ ꯑꯩ ꯏꯟꯁꯇꯥꯗ ꯂꯣꯏꯔꯦ ꯐꯨꯠꯕꯣꯜꯒꯤ ꯉꯥꯛꯇ ꯉꯥꯏꯔꯦ ꯑꯗꯨꯝ ꯂꯥꯏꯛ ꯇꯧꯕꯒꯤ ꯀꯣ
ꯎꯝ
ꯑꯣ ꯑꯁ ꯂꯣꯏꯔꯦ ꯅꯣꯔꯋꯦ ꯂꯩꯌꯦꯕ ꯉꯁꯤ ꯑꯗꯨꯒ ꯉꯔꯥꯡ ꯑ ꯑꯣ ꯑꯗꯨꯒ ꯉꯔꯥꯡ ꯀꯩꯅꯣꯃ ꯅꯦꯗꯔꯂꯦꯟꯁꯨ ꯂꯩꯍꯧꯈ꯭ꯔꯦ
ꯑꯣ ꯅꯦꯗꯔꯂꯦꯟꯁꯨ ꯉꯔꯥꯡ ꯁꯥꯟꯅꯕ꯭ꯔꯣ
ꯁꯅꯩꯌꯦ ꯑꯧ ꯃꯣꯔꯣꯀꯣꯒ
ꯑꯣ
ꯄꯦꯅꯥꯜꯇꯤꯗ
ꯈꯪꯉꯧꯗ꯭ꯔꯦ ꯑꯩꯗꯤ ꯕ꯭ꯔꯖꯤꯜꯒ ꯖꯄꯥꯟ ꯑꯣꯏꯅ ꯌꯦꯡꯕ
ꯑꯣ ꯕ꯭ꯔꯖꯤꯜ ꯍꯣꯏꯁꯤꯁꯨ ꯑꯁ ꯑꯩꯗꯤ ꯅꯨꯡꯕꯨ ꯅꯨꯡꯉꯥꯏꯇꯦꯅꯤ
ꯑꯩꯗꯤ ꯨꯅꯨꯛꯁꯤꯌꯦ ꯖꯄꯥꯟꯈꯣꯏꯗꯨ
ꯖꯄꯥꯟ ꯗꯨꯀꯣ
ꯎꯝ ꯌꯥꯝ ꯅꯨꯡꯁꯤꯌꯦ
ꯃꯣꯏ ꯀꯩꯅꯣꯃ ꯑꯁ ꯏꯁꯇꯦꯗꯤꯌꯝꯒ ꯑꯃꯨꯛ ꯁꯦꯡꯕꯤꯌꯦꯀꯣ ꯃꯣꯏꯗꯣꯀꯣ ꯁꯥꯟꯅꯕ ꯂꯣꯏꯔꯒ ꯑꯥ ꯃꯣꯏꯗꯤ ꯄ꯭ꯂꯦ ꯈꯨꯗꯤꯡꯗꯤ ꯑꯗꯨꯝ ꯇꯧꯕ ꯃꯥꯜꯂꯦꯀꯣ
ꯍꯣꯏ ꯑꯗꯨꯝ ꯇꯧꯋꯦ ꯍꯥꯏꯕꯅꯤ
ꯑꯥꯎ ꯂꯩꯕꯗꯤ
ꯑꯗꯨꯒꯤ ꯃꯤꯝꯁ ꯑꯗꯨꯒꯤ ꯃꯤꯝꯁꯨ ꯁꯦꯝꯕꯗꯨꯗꯤ ꯃꯣꯏ ꯐꯤꯞ ꯑꯩꯈꯣꯏ ꯀꯔꯤ ꯋꯥꯔꯀꯔꯁ ꯈꯣꯏꯗꯣ ꯖꯄꯥꯟꯖꯄꯥꯟ ꯑꯩꯈꯣꯏꯅ ꯁꯦꯡꯉꯦ ꯖꯄꯥꯟ ꯑꯩꯈꯣꯏꯅ ꯁꯦꯡꯒꯦ ꯇꯧꯕ ꯑꯣꯏꯕꯒꯤ ꯅꯣꯛꯈ꯭ꯔꯒ ꯂꯩꯕꯗ ꯃꯤꯝꯁꯇꯣ ꯎꯕ꯭ꯔꯦ
ꯑꯥꯎ ꯑꯩ ꯍꯥꯏꯐꯦꯠ ꯎꯕꯨꯝ ꯇꯧꯋꯦ ꯑ
ꯑꯣ
ꯃꯤꯅꯁꯨ ꯍꯪꯉꯤꯅꯀꯣ ꯃꯣꯏꯕꯨ ꯏꯟꯇꯔꯚꯤꯌꯨ ꯇꯧꯕꯒꯨꯝꯅ ꯀꯩꯒꯤꯅꯣ ꯅꯣꯏ ꯑꯗꯨꯃꯥꯏꯅ ꯇꯧꯋ ꯏ ꯍꯥꯏꯔꯒ ꯑꯩꯈꯣꯏꯗꯤ ꯁꯤꯁꯦ ꯀꯜꯆꯔꯅꯦ ꯀꯥꯏꯅ ꯌꯥꯝ ꯔꯦꯁꯄꯛꯇꯤ ꯑꯣꯏꯀꯣ ꯃꯣꯏꯁꯦ
ꯎꯝ
ꯑꯁ ꯆꯠꯅꯤꯡꯉꯦꯅꯦ ꯃꯣꯏ ꯃꯣꯏ
ꯁꯧꯁ ꯆꯠꯀꯅꯤ ꯆꯠꯀꯅꯤ
ꯑꯩꯈꯣꯏꯁꯨ ꯑꯗꯨ ꯀꯟꯇ꯭ꯔꯤꯗꯒꯄꯧꯔꯝꯃꯗꯤ ꯐꯒꯗꯧꯕ ꯈꯤꯇꯡꯕꯧ ꯈꯤꯇꯪꯐꯥꯎ ꯐꯥꯎꯔꯝꯒꯗꯕ ꯁꯤꯗꯤꯤꯗꯤ ꯌꯥꯗꯦꯕ ꯆꯁꯦ ꯆꯁꯦ ꯖꯄꯥꯟ ꯀꯔꯣꯁ ꯑꯥꯎ ꯃꯥꯟ ꯑꯁ
ꯀꯗꯤ
ꯑꯗꯨꯅꯦ ꯍꯥꯏꯁꯦ ꯑꯁ ꯃꯣꯏꯒꯤ ꯂꯥꯏꯐ ꯁ꯭ꯇꯥꯜꯖꯦ ꯌꯥꯝꯅ ꯉꯔꯥꯡꯗꯣ ꯅꯦꯃꯥꯔꯗꯨ ꯊꯣꯛꯀꯤꯗ꯭ꯔꯣ ꯈꯜꯂꯒ
ꯑꯩꯗꯤ ꯃꯥ ꯊꯣꯛꯅꯉꯥꯏ ꯉꯥꯏꯔꯒ ꯊꯣꯛ
ꯑꯩꯁꯨꯅꯦ ꯃꯥꯗꯤ ꯋꯥꯝꯃꯞꯇꯤ ꯇꯧꯔ ꯂꯩꯌꯦꯅꯀꯣ ꯃꯇꯥꯏꯗ
ꯍꯣꯏ ꯑꯩꯗꯤ ꯑꯗꯨꯒꯤ ꯍꯥꯐ ꯃꯇꯨꯡꯗ ꯆꯪꯒꯦꯔ ꯉꯥꯏꯔꯒ ꯁꯨꯡꯆꯪ ꯆꯪꯗ꯭ꯔꯕ ꯋꯥꯅꯦ
ꯍꯥꯐ ꯃꯇꯨꯡꯗ ꯉꯥꯏꯔꯦ ꯑꯗꯨ ꯃꯊꯪꯗ ꯍꯥꯏꯗ꯭ꯔꯦꯁꯟꯒꯤ ꯕ꯭ꯔꯦꯛ ꯇꯣ ꯑꯗꯨ ꯂꯣꯏꯔꯒ ꯑꯗꯨ ꯂꯣꯏꯔꯒ ꯆꯪꯗꯧ ꯃꯥꯜꯂꯦꯅ ꯈꯪꯕꯗ
ꯌꯥꯝ ꯃꯥꯟꯗꯔꯣ ꯃꯣꯏꯒꯤ ꯃꯑꯣꯡꯗꯣ
ꯑꯗꯨꯅꯦ ꯑꯩ ꯉꯔꯥꯡꯒꯤꯗꯨꯗꯤ ꯈꯟꯕꯗꯤ ꯃꯣꯏꯁꯦ ꯄꯦꯅꯥꯜꯇꯤꯗ ꯖꯄꯥꯟꯅꯒꯨꯝꯕ ꯉꯝꯕ ꯌꯥꯏꯅ ꯈꯟꯕꯅꯦꯕ
ꯑꯩꯁꯨ ꯄꯦꯅꯥꯜꯇꯤ ꯉꯥꯏꯕ ꯁꯥꯕꯅꯦꯕ ꯑꯗꯨꯒ ꯆꯟꯈ꯭ꯔꯕ ꯃꯥꯅ ꯍ
ꯅꯨꯡꯉꯥꯏ
ꯑꯩ ꯉꯔꯥꯡꯗꯤ ꯑꯗꯨꯃꯛꯇꯤ ꯁꯞꯄꯣꯔꯠ ꯇꯧꯕꯅꯦ ꯑꯗꯨ ꯑꯣꯏꯔꯁꯨ ꯅꯨꯡꯁꯤ
ꯎꯝ ꯑꯩꯒꯤ ꯁꯤꯟꯕꯤꯕꯥ ꯅꯨꯡꯉꯥꯏꯇꯦ ꯑꯗꯨ ꯖꯕ ꯀꯩꯅꯣꯃ ꯅꯦꯟꯃꯥꯔꯁꯨ ꯀꯩ ꯍꯥꯏꯇꯥꯔꯦ ꯃꯊꯪꯒꯤ ꯄ꯭ꯂꯦꯁꯨ ꯐꯪꯡꯒꯅꯤ ꯑꯗꯨꯒꯤ ꯃꯊꯪꯗꯗꯤ ꯌꯥꯎꯗꯧ ꯃꯥꯜꯂꯦ ꯐꯖꯅ
ꯍꯣꯏ ꯍꯣꯏ ꯃꯣꯏꯗꯤ ꯐꯖꯅ ꯁꯥꯟꯅꯩꯌꯦ ꯉꯔꯥꯡꯒꯤ ꯄ꯭ꯂꯦꯗꯣ ꯖꯄꯥꯟꯒꯤ ꯌꯝ ꯅꯨꯡꯉꯥꯏꯌꯦ ꯌꯦꯡꯕ
ꯖꯄꯥꯟ ꯀꯜꯂꯦꯀꯣ ꯐꯖꯅ ꯁꯥꯟꯅꯩꯕ ꯎꯝ ꯅꯦꯃꯥꯔꯗꯨ ꯉꯥꯏ ꯉꯥꯏꯕꯗ ꯑꯁ ꯂꯣꯏꯔꯝꯅꯤ ꯏꯃꯥꯟꯅꯕ ꯑꯃꯁꯨ ꯂꯩꯕꯀꯣ
ꯎꯝ
ꯃꯥꯒꯤ ꯐꯦꯟꯁ ꯑꯁ
ꯀꯔꯤ ꯃꯊꯦꯜ ꯆꯥꯕ ꯉꯁꯤ ꯍꯜꯂꯣ ꯍꯜꯂꯣ ꯎꯝ